ꯉꯁꯤꯁꯤꯁꯤꯕꯨ ꯑꯁꯦꯡꯕꯒꯤ ꯑꯥ ꯅꯪ ꯅ ꯇꯧꯕꯖ‌ꯦ
ꯈꯪꯗ‌ꯦ ꯐꯣꯟ ꯐꯠ ꯇꯧꯆꯠꯈꯤꯕꯥ ꯌꯥꯕꯥ ꯐ‌ꯣꯟ ꯑꯩꯅ ꯐꯣꯟ ꯑꯃ ꯇꯧꯔꯒ ꯀꯩꯅꯣ ꯇꯧꯈꯤꯕꯅꯦ ꯌꯥꯝ
ꯅꯪ ꯑꯩ‌ꯪꯉ‌ꯣꯟꯗ ꯀꯩꯌꯥꯔꯛ ꯁꯨꯔꯦ ꯐ‌ꯣꯟ ꯇꯧꯔꯛꯏꯁ‌ꯦ ꯉꯁꯤꯒꯤ
ꯉꯁꯤꯒꯤ ꯑꯅꯤꯔꯛ
ꯑꯩꯩꯅ ꯅꯉꯣꯟꯗꯥ ꯀꯌꯥꯔꯛ ꯁꯨꯔꯦ ꯐꯣꯟ ꯇꯧꯔꯛꯏꯁꯤ
ꯁꯤꯅ ꯑꯍꯥꯟꯕꯅꯦꯅ‌ꯦ ꯇꯧꯔꯤꯁꯤ ꯉꯁꯥꯏꯗꯤ ꯑꯃꯈꯛꯇꯅꯦ ꯇꯧꯔꯝꯃꯤꯗꯣ
ꯑꯣꯀꯦ ꯑꯗꯨꯗꯤ ꯆꯄ ꯃꯅꯥꯟ ꯇꯧꯁꯤ ꯍꯥꯏꯗꯤ ꯑꯃꯨꯛ
ꯍꯣꯏ ꯑꯃꯥꯃꯝ ꯇꯧꯅꯔꯁꯤ
ꯁꯤꯃꯔꯟ ꯕꯥ ꯑꯗꯨ ꯑꯗꯨꯅꯨꯡꯥꯏ ꯇ ꯍꯋꯦꯕ ꯅꯠ ꯑꯥꯅꯤꯃꯛ
ꯉꯔꯥꯡ ꯉꯔꯥꯡ ꯀꯌꯥ ꯋꯥꯏ ꯏꯁꯥꯅꯩ ꯑꯗꯨ ꯇꯧꯕꯗ ꯑꯝꯇ ꯊꯤꯈꯤꯕꯨꯅꯦ
ꯑꯩꯉꯣꯟꯗ ꯉꯥꯏꯈꯣꯛ ꯊꯣꯛꯄ ꯌꯥꯗꯦ
ꯑ‌ꯣ ꯆꯨꯃꯤ ꯆꯨꯃꯤ
ꯃꯟꯕꯖꯗꯤ ꯃꯥꯅꯩꯌꯦ ꯋꯥ ꯉꯥꯡꯕꯒꯤ ꯃꯈꯥꯁꯨ ꯄꯣꯠꯄ꯭ꯔꯥ ꯈꯪꯗꯦꯕ ꯋꯥ ꯉꯥꯡꯕꯩ ꯃꯈꯥꯁꯨ ꯄꯣꯟꯕ꯭ꯔꯥ ꯈꯪꯗꯦꯕ ꯑꯗꯨꯗꯣ
ꯑꯔꯝꯅꯦ ꯑꯣꯏꯔꯅꯤ ꯄꯩꯁꯥ
ꯍꯥꯏꯗꯤ ꯃꯥꯇꯝ ꯃꯥꯡ ꯊꯣꯛꯇ꯭ꯔꯁꯨ ꯁꯤ ꯊꯣꯛꯣꯛꯍꯜꯂꯤ
ꯑꯨꯃꯥꯏ ꯀꯔ ꯐꯣꯟ ꯉꯝꯨꯟꯅꯩ ꯅꯥ
ꯍꯥꯥ ꯂꯨꯄꯥ ꯂꯤꯁꯤꯡ ꯑꯍꯨꯝ ꯆꯥꯉꯥꯗꯤ ꯐꯅꯤꯅꯥꯗꯥ ꯑꯁ
ꯅꯪꯁꯨ ꯌꯝꯂꯦꯍꯦ ꯂꯨꯄꯥ ꯂꯤꯁꯤꯡ ꯑꯍꯨꯝ ꯍꯥꯏ ꯂꯨꯄꯥ ꯂꯤꯁꯤꯡ ꯑꯍꯨꯝ ꯆꯪꯉꯛꯑꯗꯤ
ꯑꯣꯈꫭꯏꯗꯤ ꯇꯥꯔꯦ ꯅꯥ ꯑꯗꯨꯗꯤ
ꯑꯥ ꯉꯔꯥꯡ ꯃꯉꯥ ꯑꯗ ꯉꯁꯤꯒꯤ ꯁꯤꯒ ꯑꯍꯨꯝ ꯁꯨꯕ
ꯂꯨꯄꯤꯌꯥꯒ ꯃꯉꯥꯃꯨꯛ ꯁꯟꯅꯔꯦꯗꯅ ꯑꯗꯨꯒ ꯅꯪꯅꯁꯨ ꯑꯅꯤꯔꯛ
ꯁꯥꯟꯅꯕ ꯁꯥꯟꯅꯃꯤꯟꯅꯔ ꯀꯩꯗꯧꯕ ꯏꯁꯥ ꯏꯁꯥꯅ ꯇꯧꯕꯗ ꯑꯣꯏꯅ ꯆ
ꯇꯧꯗꯦ ꯀꯥꯏꯗ ꯃꯤꯠ ꯊꯝꯐꯝꯁꯨ ꯂꯩꯇꯕꯗꯨꯕꯨ ꯀꯗꯥꯥꯏ ꯊꯝꯗꯣꯏ ꯍꯣ ꯀ ꯊ ꯃꯅ ꯊꯅꯤ ꯌꯥ
ꯁꯨꯍꯂꯤꯒꯤ ꯄꯤꯌꯥꯖꯁꯨꯣ ꯃꯁꯪꯒꯤꯅꯤ ꯃꯥꯅꯤ
ꯃꯥꯂꯕꯅꯤ ꯃꯥꯅꯕꯅꯤ ꯃꯥ
ꯍꯕꯨ ꯄꯗ
ꯑ
ꯍ ꯌꯥꯥꯎ
ꯑꯩꯈꯣꯏꯗ ꯑꯩꯈꯣꯏꯗꯒꯤ ꯍꯦꯟꯅ ꯄꯣꯁ ꯆꯥꯡꯈꯕꯅꯦ ꯑꯩꯏꯣꯒꯤ ꯑꯁꯦꯡꯕ ꯂꯥꯏꯗꯤ ꯉꯥꯎꯋꯦ ꯁꯤꯗ ꯆꯔ ꯈꯪꯗꯦ ꯍꯥꯏꯅ ꯁꯤꯃꯦꯟꯇꯅ ꯈꯪꯉꯦ ꯍꯥꯏꯔꯛꯄ꯭ꯔꯣ
ꯀꯩꯅꯣ
ꯍꯥꯏꯌꯦꯕ
ꯈꯪꯉꯦ
ꯍꯣꯏ ꯃꯥꯗ ꯍꯥꯏꯒ ꯇꯧꯔꯛꯑꯦ ꯑꯗꯨꯒꯅꯦ ꯆꯠꯂꯝꯗꯥꯏꯗ ꯚꯏꯒ ꯇꯧꯁꯤꯜ ꯍ
ꯑꯩꯅ ꯁꯍꯤꯛꯇ ꯌꯨꯝꯗ ꯊꯣꯛꯂꯛꯑꯝꯕꯒꯤꯗꯨ ꯌꯨꯝꯗ ꯊꯣꯛꯣꯂꯛꯑꯃꯦ ꯍꯥꯏꯕ ꯑꯗꯨꯗ ꯌꯨꯝꯗ ꯌꯨꯝꯗꯒꯤ ꯑꯦꯝ ꯌꯨꯗ ꯆꯪꯕꯗ ꯉꯥꯏꯔꯤ ꯑꯩꯅ ꯅꯨꯄꯤ ꯊꯦꯕ ꯊꯣꯛ ꯂꯩꯔꯦ ꯍꯥꯟꯕ
ꯍꯛꯇꯣ ꯑꯩꯅ ꯅꯍꯥꯟ ꯑꯍꯥꯡꯕꯨꯝ ꯃꯔꯨꯞꯀꯤ ꯍꯥꯏꯕꯒꯤ ꯑꯗꯨꯗ ꯃꯥꯁꯦ ꯌꯨꯝꯗꯒꯤ ꯆꯉꯛꯄꯗ ꯉꯥꯏꯔꯤꯅ ꯍꯥꯏꯌꯦꯕ ꯑꯗꯨꯗꯗꯤ ꯃꯔꯨꯞꯁꯤ ꯌꯥꯎ ꯃꯩ ꯃꯑꯣꯡꯗꯅꯤꯀꯣ ꯇꯧꯔꯝꯃꯤꯁꯦ ꯄꯩꯁꯥ ꯈꯔ ꯆꯥꯎꯔꯒ ꯃꯤ ꯌꯥꯝꯗꯕꯗꯨꯅ ꯐꯩ ꯆꯍꯤ ꯃꯌꯥ ꯁꯔꯨ ꯏꯕꯥꯅꯤ ꯋꯥꯔꯤ ꯁꯥꯟꯅꯔꯝꯕꯗ ꯉꯥꯏꯔꯤꯕ ꯃꯥꯁꯦ ꯑꯩꯅ ꯌꯥꯎꯗꯧꯕꯒꯤ ꯃꯤꯅꯦꯅ ꯄꯥꯔꯒ ꯊꯝꯃꯕꯅꯦꯕꯀꯣ ꯑꯗꯨꯒ ꯑ ꯌꯨꯝꯗꯩꯩ ꯆꯡꯉꯛꯄꯥ ꯉꯥꯏꯔꯤ ꯍꯥꯏꯕꯗꯨꯗ ꯑꯩ ꯅꯨꯄꯤ ꯊꯤꯇꯝꯃꯣꯏꯗꯔꯥ ꯁꯤꯅꯦꯕ ꯅꯨꯄꯤꯁꯨ ꯍꯟꯖꯤꯟꯅꯔꯦ ꯍꯥꯏꯕꯗꯨꯗ
ꯑꯗꯨꯗꯨꯒ
ꯏꯀꯤ ꯊꯣꯛꯂꯛꯄꯌꯦ
ꯑꯗꯨꯃꯥꯏꯅ ꯑꯗꯨꯒ ꯀꯣꯟꯅ ꯑꯃꯨꯛ ꯑꯇꯣꯞꯄꯗ ꯌꯥꯎꯈ꯭ꯔꯤꯌꯦ
ꯑꯩꯅꯥ ꯁꯣꯐꯤꯌꯥ ꯏꯗꯨꯗꯥ ꯌꯥꯑꯣꯔꯕꯣ ꯍꯥꯏ ꯌꯥꯎ - ꯌꯥꯎ ꯍꯥꯏꯕꯥ ꯁꯥꯎ ꯃꯤꯅ ꯃꯤ ꯁꯨꯗꯕꯅꯦ
ꯎꯝ꯫ ꯇ
ꯇꯧꯕꯗꯁꯨ ꯍꯧꯅ - ꯍꯧꯅ ꯇꯥꯏꯌꯦꯕ꯫
ꯑꯩꯒꯤꯗꯤ ꯂꯣꯏꯗ꯭ꯔꯦꯁ ꯑꯗꯨ ꯐꯖꯅ ꯌꯥꯎꯈ꯭ꯔꯦꯕ ꯑꯗꯨ ꯌꯥꯎꯕꯅꯦ ꯏꯁꯥꯒꯤ ꯈꯣꯖꯦꯁꯤꯐ ꯌꯥꯎꯈ꯭ꯔꯕ ꯈꯪ
ꯑꯩꯁꯨ꯫
ꯃꯄꯥꯟꯒꯤ
ꯑꯦꯊꯋꯥꯏꯅꯤ ꯃꯤꯅꯤꯠ ꯇꯔꯦꯠ ꯃꯤꯅꯤꯠ ꯇꯔꯦꯠꯀ ꯁꯦꯀꯦꯟ ꯃꯥꯄꯟ ꯆꯠꯂꯦ꯫
ꯁꯤꯃꯅꯤ ꯏꯕꯥꯅꯤ ꯍꯥꯟꯅ ꯈꯪꯗꯕꯒꯤ ꯃꯥꯅ ꯇꯧꯁꯤꯜꯂꯛꯑꯒ ꯑ ꯋꯥ ꯉꯥꯡꯕꯒꯤ ꯁꯚꯦꯟ ꯇꯨ ꯐꯣꯔꯒ ꯂꯩꯕꯩꯗꯣ ꯖꯤꯔꯣ - ꯖꯤꯔꯣ ꯂꯩꯕ꯫
ꯄꯤꯡꯀꯤꯖꯨꯂꯥꯕ?
ꯄꯤ ꯀꯤ ꯂ ꯑꯕꯣ?
ꯍꯦꯜꯂꯣ ꯍꯜ
ꯇꯗ꯭ꯔꯦ ꯍꯣꯏ
ꯁꯤ ꯇꯥꯍꯜꯂꯨꯅꯨ
ꯍꯣꯏ
ꯅꯣꯏꯒꯤ ꯀꯗꯪ ꯀꯗꯪ ꯃꯌꯥꯗꯨꯅ ꯅꯥꯀꯣꯡ ꯄꯪꯒꯗꯧꯔꯦ
ꯀ ꯍꯣ ꯍꯥꯏ
ꯄꯨꯡꯊꯥ ꯊꯥꯖꯤꯜꯂꯦ ꯀꯅꯥꯏ ꯄꯩꯁꯥꯅꯣ
ꯅ ꯎꯝ ꯆꯥꯛꯂꯥꯝꯃꯦ ꯍꯥꯏꯕ ꯀꯩꯅꯣ ꯇꯧꯕ꯭ꯔ ꯑ
ꯌꯥꯝꯕꯨꯡ ꯃꯩꯔꯥꯕꯗꯣ ꯑꯩꯒꯤ ꯑꯝꯇ ꯄꯤꯕꯤꯔꯛꯑꯣ
ꯍꯂꯣ ꯑꯗꯨꯗꯣ ꯏꯒꯦ ꯁꯣ ꯊꯗꯦ ꯆ ꯈꯣ ꯆꯥꯔꯣ ꯂꯥꯛꯕꯅꯦ
ꯌꯥꯝꯕꯨꯡꯒꯤ ꯋꯥꯍꯩꯗ ꯄꯨꯡꯉꯥꯎ ꯉꯥꯎꯔꯦ ꯕꯤ ꯑꯩꯅꯤ
ꯅꯪ ꯃꯤꯗꯥ ꯃꯦꯟ ꯈ꯭ꯔꯄꯣꯃ ꯄꯩꯁꯥꯗ ꯊꯥꯛꯇꯔꯣꯁꯨ ꯌꯥꯔꯦ ꯐꯔꯦ ꯑꯣꯏꯗ ꯌꯥ
ꯁꯅꯥ ꯏꯕꯦꯝꯃꯅ ꯉꯥꯡꯊꯣꯛ ꯁꯛꯇꯣꯔꯛꯏꯗꯨꯒ ꯑꯩꯒ ꯆꯞ ꯃꯥꯟꯅꯩ ꯂꯦꯝꯖꯕ ꯍꯥꯏꯕꯗꯨ ꯑꯃꯇ ꯌꯥꯎꯗꯦ ꯊꯣꯡ ꯊꯣꯛ ꯉꯥꯡꯕꯤ ꯑꯗꯨꯅꯦ ꯃꯤ ꯏꯁꯧꯒ ꯂꯥꯡꯁꯤꯟꯕꯤ ꯑꯗꯨꯅꯦꯃꯤ ꯑꯩꯅ ꯇꯧꯕꯗꯣ ꯑꯗꯨꯗꯨꯒ ꯆꯞ ꯍꯦꯛ ꯃꯥꯟꯅꯩꯁꯦ
ꯀꯔꯤ ꯗ꯭ꯔꯦꯁ ꯁꯦꯠꯂꯒꯦ ꯅꯣꯏ ꯄ
ꯌꯥꯝꯖꯔꯤꯗ ꯑꯩꯈꯣꯏ ꯑꯗꯨ ꯋꯥꯅꯤ ꯍꯥꯏꯖꯦ
ꯏꯁꯀꯤꯟꯒꯤ ꯀꯩꯅꯣꯗꯨꯅ ꯀꯥꯏ ꯆꯠꯈ꯭ꯔꯖꯥꯠꯅꯣ ꯈꯪꯗꯕ ꯍꯥꯏꯇꯥꯔꯦꯅꯦ
ꯃꯤꯒꯤ ꯃꯤ ꯋꯥ ꯑꯣꯏꯅ ꯌꯣꯗꯅꯦꯀꯣ
ꯅꯪ ꯅꯁꯦ ꯑꯩꯁꯦ ꯀꯩꯅꯣ ꯈ ꯍꯥꯏꯔꯛꯑꯣ ꯀꯩꯅꯣ ꯅ
ꯔ ꯁꯥ
ꯑꯩ ꯃꯤ ꯋꯥ ꯉꯪꯅꯁꯦ ꯑꯩꯒꯤ
ꯉꯪꯅ ꯉꯁꯤ ꯉꯪꯅ ꯉꯁꯤ ꯀꯊꯔꯣ
ꯄꯨꯊꯣꯔꯛꯑꯣ ꯑꯩꯁꯦ ꯐꯥꯎꯕꯁꯨ ꯃꯥꯜꯂꯤ ꯐꯥꯎꯗꯕꯁꯨ ꯃꯥꯜꯂꯤ ꯀꯥꯏꯅ ꯍꯥꯏꯔꯛꯎꯅꯦ
ꯃ ꯃꯥꯏꯕꯤ ꯋꯥ
ꯃꯣꯏꯅꯦ ꯃꯣꯏꯁꯦ ꯃꯣꯏꯁꯤꯒꯤ ꯀꯥꯔꯌꯥꯁꯦ ꯋꯥꯔꯤ ꯁꯅꯅꯕ ꯃꯤ ꯂꯩꯔꯝꯃꯔꯣꯏꯕ ꯈꯪꯕ꯭ꯔꯥ ꯃꯣꯏꯒꯤ ꯊꯝꯃꯤꯕ ꯔꯨꯁ ꯅ ꯃꯔꯝ ꯑꯣꯏꯔꯒ ꯃꯤ ꯑꯃꯃꯝ ꯈꯇꯪꯁꯨ ꯅꯠꯇꯦ ꯑꯅꯤ ꯑꯅꯤ ꯆꯪꯕꯅꯤꯅꯅꯦ ꯑꯗꯨꯗꯨꯅ ꯁꯣꯐꯌꯥ ꯏꯕꯥꯅꯤꯒꯤ ꯦ ꯑꯗꯨꯝ ꯌꯥꯔꯗꯧꯅ ꯑꯗꯨꯝ ꯊꯥꯗꯣꯛꯑ ꯊꯝꯁ ꯊꯕꯛ ꯆꯠꯂꯁꯨ ꯋꯥꯊꯤ ꯉꯔ ꯑꯗꯨꯝ ꯇꯍꯂ ꯊꯝꯕ ꯍꯡ ꯍꯌꯦꯡ ꯇ꯭ꯔꯥꯟꯁꯀ꯭ꯔꯤꯞꯁꯟ ꯇꯧꯔꯤꯕ ꯃꯤꯗꯨꯅ ꯁꯤꯔꯅꯤ ꯀꯗꯥꯥꯏꯗꯒꯤꯅꯣꯅ ꯂꯣꯛꯅꯗꯣꯏꯅꯦ ꯇꯨꯝꯃꯤ
ꯍꯞꯇꯥ ꯈꯨꯗꯤꯡꯒꯤ ꯄꯤꯔꯛꯄꯣ ꯀꯥꯏꯗ
ꯍꯣꯏ ꯆꯨꯝꯁꯨ ꯆꯨꯝꯃꯤꯕꯅ ꯍꯥꯏꯔꯛꯀꯗꯣꯏꯅꯤ ꯁꯦꯂꯔꯤ ꯑꯣꯏꯅ
ꯎꯝ ꯀꯣꯟꯕꯁꯤꯡꯗꯕꯨꯗꯤ ꯄꯤꯗꯣꯏꯅꯦꯕ ꯑꯩꯅ ꯍꯥꯏꯗꯤ ꯈꯪꯗꯦ ꯀꯔꯝ ꯀꯥꯟꯗ ꯄꯩꯁꯥ ꯄꯤꯔꯛꯇꯣꯏꯅꯣ ꯈꯪꯕ꯭ꯔ ꯣꯏꯅ
ꯁꯦꯂꯔꯤ ꯑꯣꯏꯅ ꯄꯤꯔꯛꯀꯗꯧꯕ
ꯍꯋꯥꯏꯥꯔꯣꯏ ꯍꯋꯥꯏꯁꯦ ꯑꯗꯧꯕ ꯍꯋꯥꯏꯔꯝꯖꯦ ꯃꯒꯟ ꯍꯅꯦ ꯍꯥꯏ ꯃ ꯏ ꯊ ꯅꯔ ꯅꯍꯥꯟꯗꯩ ꯊꯣꯡꯗ꯭ꯔꯤꯕ ꯍꯋꯥꯏꯗ ꯀꯥꯏ ꯊꯣꯡꯕ ꯅꯍꯥꯟ ꯂꯣꯏ ꯌꯥꯝ ꯊꯣꯡꯕꯗꯣ ꯑꯩ ꯂꯥꯛꯗꯩ ꯑꯃꯨꯛ ꯍꯣꯡꯗ꯭ꯔꯤꯁꯥ ꯑꯩꯛ ꯆꯥꯗ꯭ꯔꯤꯁ ꯀꯩꯅꯣ ꯌꯨꯝ ꯂꯩꯃꯜꯂꯨꯈꯔꯦ
ꯃꯤꯅꯤꯠ ꯇꯔꯥꯅꯤꯊꯣꯏ ꯌꯧꯗꯣꯔꯦ ꯑꯩ ꯇꯧꯔꯛꯀꯦꯀꯣ ꯑꯃꯨꯛ
ꯍ
ꯁꯨꯃꯥꯏꯅ ꯋꯥꯊꯤ ꯇꯥꯍꯜꯂꯒ ꯇꯧꯒꯗꯧꯕ ꯃꯣꯏꯒꯤꯁꯤꯗꯤ